ꯍ ꯍꯣꯏ ꯇꯕ
ꯑꯩ ꯅꯨꯡꯉꯥꯏꯌꯦ ꯅꯗꯤ
ꯍꯣꯏꯁꯨ ꯅꯨꯡꯉꯥꯏꯔꯦ ꯅꯪꯅ ꯁꯤ ꯀꯔꯤ ꯀꯔꯤ ꯊꯕꯛ ꯇꯧꯋꯦ
ꯀ꯭ꯂꯥꯁ ꯆꯂꯦꯌꯦ ꯍꯜꯂꯛꯑꯦ ꯍꯣꯏ ꯅꯨꯡꯉꯥꯏꯌꯦ ꯌꯥꯝ ꯅꯨꯡꯉꯥꯏꯌꯦ
ꯑꯥ
ꯑꯩꯒꯤ ꯋꯥꯈꯜꯗ ꯍꯨꯖꯤꯛꯇꯤ ꯐꯖ ꯇꯥꯕ꯭ꯔꯣ ꯍꯨꯖꯤꯛꯇꯤ ꯇꯥꯏꯀꯣ ꯑꯥ
ꯀꯩ ꯇꯧꯋꯦ ꯅꯪ
ꯐꯣꯟ ꯐꯣꯟ ꯌꯦꯅ ꯀ ꯂꯩꯌꯦ
ꯑꯣ ꯑꯗꯨꯗꯤ ꯍꯧꯖꯤꯛ ꯃꯛ ꯈꯔ ꯏꯔꯒ ꯅꯪꯉꯣꯟꯗ ꯋꯥꯔꯤ ꯁꯥꯒꯅꯤ
ꯑꯣ ꯅꯪ ꯀꯣꯂꯦꯁ ꯆꯠꯄ꯭ꯔꯥ
ꯍꯣꯏ ꯆꯥꯏꯌꯦꯅ ꯅꯪꯗꯤ꯫
ꯑꯩꯁꯨ ꯆꯠꯂꯦ ꯆꯂꯒ ꯍꯂꯛ ꯑꯥ
ꯑꯣ ꯍꯣꯏ ꯍꯣꯏ ꯅꯍꯥꯟꯁꯨ ꯍꯥꯡꯒꯔꯩꯗꯨ ꯑꯣ ꯑꯣ
ꯑ
ꯑꯗꯨꯗꯤ ꯅꯨꯉꯥꯏꯔꯕꯣ ꯅꯪꯗꯣ
ꯅꯨꯡꯉꯥꯏꯌꯦ
ꯀꯂꯥꯁꯇ
ꯍꯣꯏ ꯅꯨꯡꯉꯥꯏꯌꯦ
ꯋꯥꯕ꯭ꯔꯣꯅꯤ
ꯑꯥ ꯋꯥꯏꯑꯦ ꯋꯥꯁꯨ ꯋꯥꯏꯑꯦ ꯅꯨꯡꯉꯥꯏꯁꯨ ꯅꯨꯡꯉꯥꯏꯌꯦ
ꯑꯣ ꯗꯨꯗꯤ ꯆꯥꯛ ꯆꯥꯔꯕꯣ ꯅꯪ
ꯆꯥꯔꯦ ꯆꯥꯛ ꯆꯥꯔꯦ ꯆꯥꯛ ꯆꯥꯔꯒ ꯑ ꯎꯝ ꯂꯦꯞꯄꯒ ꯂꯩꯌꯦ
ꯑꯣ ꯀꯔꯤ ꯍꯤꯟꯖꯥꯡꯅꯣ ꯆꯥꯏ ꯅꯪꯗꯤ
ꯉꯁꯤꯗꯤ ꯍꯋꯥꯏ ꯅꯪꯗꯤ ꯆꯥꯔꯕ꯭ꯔꯣ ꯆꯥꯛ
ꯆꯥꯔꯦ ꯍꯣꯏ ꯅꯍꯥꯟ ꯇ ꯍꯥꯏꯗꯤ ꯆꯈ꯭ꯔꯦ
ꯑ
ꯑꯗꯨꯗꯤ ꯍꯥꯏꯕ ꯅꯈꯣꯏꯒꯤ ꯍꯤꯟꯖꯥꯡꯗꯣ
ꯍꯥꯎꯇꯦꯗ
ꯎꯝ
ꯑꯗꯨ ꯅꯃꯅꯦ
ꯑꯈꯣꯏꯗꯤꯀꯣ ꯎꯝ ꯑꯂꯨ ꯑꯂꯨꯒ ꯍꯦꯟꯖꯥꯡ ꯆꯥꯏ ꯑꯗꯨꯒ ꯑꯗꯨꯁꯨ ꯍꯥꯎꯋꯦ ꯑꯩꯈꯣꯏꯒꯤꯗꯨ
ꯐꯥꯏ ꯇꯧꯕꯤꯕ꯭ꯔꯥ
ꯃꯗ ꯂꯑꯣ ꯍꯣꯏ
ꯑꯥ
ꯍꯥꯞꯇ꯭ꯔꯔꯤꯗꯤ ꯑꯩꯉꯣꯟꯗ ꯑꯩꯈꯣꯏ ꯌꯨꯝꯗ ꯂꯥꯛꯑꯣ ꯑꯗꯨꯒ ꯆꯠꯔꯣ ꯅ ꯆꯝꯗꯦꯀꯣ ꯑꯩꯈꯣꯏꯒꯤ ꯌꯨꯝꯗ ꯂꯧꯥꯛꯑꯣ ꯑꯗꯨꯒ ꯆꯠꯔꯣꯀꯣ
ꯍꯣꯏ ꯌꯥꯈꯅꯤ
ꯅꯪꯉꯣꯟꯗ ꯑꯗꯨ ꯌꯥꯝꯅ ꯋꯥꯔꯜ ꯀꯞ ꯇꯧꯋꯤ ꯍꯥꯏꯦ ꯃꯥ ꯃꯥꯅꯥ ꯅꯣꯏ ꯅꯃꯅꯒ
ꯅ
ꯍꯣꯏ ꯌꯦꯡꯉꯦ ꯉꯗ
ꯍꯣꯏ ꯑꯩꯁꯨ ꯌꯦꯡꯉꯦ ꯇꯤꯕꯤꯤꯗ ꯌꯦ꯭ꯔꯣ ꯍꯥ
ꯀ ꯗꯏꯌꯦ
ꯑꯁꯨ ꯐꯣꯟꯗ
ꯑꯣ ꯅꯅꯥꯟꯁꯨ ꯅꯨꯡꯟꯗꯥꯟꯁꯨ ꯑꯩꯗꯤ ꯎꯋꯦ ꯌꯦꯡꯉꯦ
ꯉꯔꯥꯡꯗꯤ ꯑꯩꯗꯤ ꯇꯨꯝꯈ꯭ꯔꯦ
ꯑꯣ ꯍꯥꯐꯇꯨ ꯑꯩꯁꯨ ꯎꯑꯦ ꯑꯗꯨꯒ ꯍꯥꯐꯇꯨꯒ ꯀꯃꯥꯏꯅ ꯇꯟꯈ꯭ꯔꯦ ꯈꯟꯗ꯭ꯔꯦ ꯑꯩꯁꯨ
ꯔ ꯑꯔꯖꯦꯟꯇꯤꯅꯥꯒꯤꯦꯗꯤ ꯌꯦꯡꯦ ꯄꯨꯔꯇꯨꯒꯜꯗꯤ ꯅꯔꯥꯟꯗꯤ ꯌꯦꯡꯗꯦ
ꯎꯝ
ꯨꯝꯕꯒꯤ ꯇꯨꯡꯅꯤꯡ ꯌꯦꯦꯝꯕꯒꯤ ꯌꯦꯦꯝꯗ꯭ꯔꯤꯌꯦ
ꯇꯣꯡꯗ꯭ꯔꯦꯗꯤ ꯏꯁꯇ꯭ꯔꯦꯟꯁꯨ ꯂꯩꯇ꯭ꯔꯦꯀꯣ
ꯑ ꯄꯣꯔꯇꯨꯒꯜ ꯁꯤ ꯋꯤꯟ ꯇꯣꯛꯈ꯭ꯔꯦꯀꯣ ꯗꯤꯁ ꯇꯥꯏꯝꯗꯤ
ꯍꯣꯏ ꯍꯣꯏ ꯑꯗꯨ ꯍꯧꯖꯤꯛꯀꯤꯗꯨ ꯅꯍꯥꯔꯥꯡꯒꯤꯗꯨ ꯀꯣ ꯑꯗꯨ ꯃꯈꯣꯏꯒꯤ ꯄꯣꯟ ꯑꯗꯨ ꯌꯥꯝꯅ ꯐꯖꯅ
ꯑ ꯑ ꯒꯣꯃꯔꯤꯗꯥ ꯍꯥꯏꯗꯤ ꯃꯉꯥ
ꯅꯠꯇꯦ ꯃꯔꯤꯅꯤ ꯑꯦ ꯍꯣꯏ ꯍꯣꯏ ꯃꯉꯥ ꯅ ꯃꯉꯥ ꯃꯉꯥ
ꯎꯝ
ꯋꯥꯜ ꯔꯦꯀꯣꯔꯗꯅꯦ ꯑꯗꯨꯁꯨ ꯃꯈꯣꯏꯒꯤꯗꯨ ꯄ‌ꯣꯔꯇꯨꯒꯜꯒꯤꯗꯨ
ꯅꯪ ꯀꯔꯤ ꯐꯦꯟ ꯔꯥ
ꯑꯩꯗꯤ ꯑꯥꯔꯖꯦꯟꯇꯤꯅꯥꯅꯦ ꯅꯪꯗꯤ
ꯑ ꯑꯩꯁꯨꯨ ꯆꯞ ꯃꯥꯟꯅꯩꯌ‌ꯦ ꯑꯗꯨꯗꯤ
ꯑꯦ ꯐꯔꯦ ꯀ‌ꯣ ꯑꯗꯨꯗꯤ ꯑ ꯌꯥꯝ ꯅꯨꯡꯉꯥꯏꯔꯦ
ꯍꯣꯏ ꯅꯦꯛꯁ ꯇꯥꯏꯝꯗꯤ ꯇꯨꯒꯦꯗꯔ ꯌꯦꯡꯒꯦ ꯋꯥꯜ ꯀꯞ
ꯍꯣꯏ ꯍꯣꯏ
ꯎꯝ
ꯑꯗꯨꯗꯤ ꯇꯧꯖꯦ ꯎꯝ ꯅꯪꯗ‌ꯣ ꯀꯔꯤ ꯀꯔꯤ ꯄꯥꯝꯃꯦ ꯑꯩꯉꯣꯟꯗ ꯍꯥꯏꯌꯣ
ꯑꯩꯗꯤ ꯎꯝ ꯐꯖꯕ ꯃꯆꯨ ꯄꯥꯝꯃꯦ ꯐꯖꯕ ꯗ꯭ꯔꯦꯁ ꯃꯆꯨ ꯄꯥꯝꯃꯦ ꯃꯆꯨꯁꯨ ꯑꯣ ꯒ꯭ꯔꯤꯟ ꯃꯆꯨꯅ ꯄꯥꯝꯃꯦ ꯑ ꯐꯤꯁꯨ ꯄꯥꯝꯃꯦ ꯐꯤ ꯐꯖꯥꯕ ꯐꯤ
ꯑ‌ꯣ ꯅꯪꯒꯤ ꯄꯥꯝꯕꯗ‌ꯣ ꯂꯤꯁꯨ ꯌꯥꯝ ꯂꯩꯌꯦꯀꯣ ꯑꯗꯨꯗꯤ
ꯑ ꯑꯩꯒꯤ ꯅꯨꯄꯤꯅꯦ ꯑꯗꯨ
ꯆꯨꯝꯃꯦ ꯑꯗꯨꯅꯦ ꯅꯨꯄꯤꯗꯨ ꯌꯝ ꯂꯩꯌꯦꯕ ꯑꯗꯨꯒ ꯄꯩꯁꯥꯁꯨ ꯌꯥꯝꯅ ꯆꯝꯕꯥꯀ ꯀꯣ
ꯅꯥꯟ ꯍꯁꯦꯜ ꯍꯁ ꯂꯩꯕ꯭ꯔꯣ ꯌꯨꯝꯗ ꯍꯥꯏꯗꯤ ꯍꯣꯁꯇꯦꯜꯗ ꯂꯩꯔꯦ ꯑꯩꯈꯣꯏꯒꯤ ꯍꯣꯁꯇꯦꯜꯗꯤ ꯏꯁꯇ꯭ꯔꯤꯛ ꯏꯁꯇ꯭ꯔꯤꯛ ꯎ ꯏꯁꯇ꯭ꯔꯤ ꯍꯣꯏ ꯏꯁꯇ꯭ꯔꯤ ꯑꯣꯏ ꯍꯣꯏ ꯐꯩꯌꯦ ꯑꯗꯨꯗꯤ ꯁꯝꯇꯥꯏꯝꯁꯗꯤ ꯕꯣꯔꯡꯅꯦ
ꯑꯗꯨꯁꯨ ꯂꯥꯛꯀꯅꯤ ꯍꯣꯏ ꯍꯣꯏ ꯍꯣꯏ ꯑꯗꯨꯁꯨ ꯂꯥꯛꯀꯅꯤ ꯑꯗꯨꯒ ꯍꯣꯁꯇꯦꯜꯒꯨꯝꯕꯗꯣ ꯑꯗꯨꯝꯅ ꯂꯩꯔꯗꯤ ꯅꯨꯡꯉꯥꯏꯇ꯭ꯔꯦ
ꯁꯅꯕꯨ ꯆꯒ ꯍꯥꯏꯗꯤ ꯀꯄ꯭ꯂ ꯃ ꯀ ꯏ ꯀꯝ ꯁꯀ ꯊꯃ ꯃꯥꯄꯥꯟ ꯁꯨꯠ ꯆꯅꯤꯡꯅꯤ ꯄꯤꯛꯅꯤꯛ ꯁꯨꯠ ꯆꯅꯤꯡꯅꯤ ꯎꯝ ꯑꯗꯨꯗꯤ ꯎ ꯍ ꯜꯇꯥ ꯂꯩꯕꯒꯤ ꯆꯠꯄ ꯌꯥꯗꯦ ꯑꯩꯈꯣꯏꯒꯤ ꯋꯥꯔꯗꯟꯗꯤꯍ ꯀꯤꯌꯦ ꯑꯣ
ꯅꯪꯒꯤ ꯐꯗꯁꯨ ꯍꯪꯒꯤꯌꯣ ꯑꯗꯨꯒ ꯎꯝ ꯒ꯭ꯔꯨꯞ ꯑꯃꯗ ꯆꯥꯁꯤꯔꯣ ꯃꯄꯜꯗ
ꯎ ꯑꯣ ꯑ ꯑꯗꯤ ꯍꯣꯏ ꯆꯄ ꯌꯥꯏ ꯋꯥꯔꯗꯦꯟꯗ ꯍꯒ ꯍꯣꯏ ꯋꯥꯔꯗꯦꯟꯗ ꯍꯪꯉꯒ ꯍ ꯆꯄ ꯌꯥꯏꯌꯦ ꯃꯇꯝꯗ
ꯑ
ꯎ ꯀꯦꯀꯣ ꯂꯥꯏꯔꯤꯛ ꯏꯕꯔꯣ ꯅꯡ
ꯑꯗꯨꯗ ꯏꯔꯤꯁꯨ ꯋꯥꯈꯜꯗꯣ ꯋꯥꯈꯜꯗ ꯂꯥꯛꯇ꯭ꯔꯦ ꯑꯁꯗ ꯐꯣꯀꯁ ꯄꯤꯔꯒ ꯀꯣꯋꯥ ꯑꯁꯤꯗ ꯏꯔꯒ ꯃꯤꯁꯇꯦꯛ ꯑꯣꯈ꯭ꯔꯦ
ꯑꯣ ꯑꯗꯨꯗꯤ ꯏꯒꯅꯨ ꯍꯧꯖꯤꯛꯇꯤ ꯍꯧꯖꯤꯛꯇꯤ ꯑꯩꯉꯣꯟꯗꯉꯣꯟꯗ ꯑꯩꯉꯣꯟꯗ ꯋꯥꯔꯤ
ꯍꯣꯏ ꯍꯣꯏ ꯂꯣꯏꯅꯃꯛ ꯎꯔꯒ ꯑꯩꯗꯣ ꯀꯣ ꯅꯣꯛꯅꯤꯡꯉꯦ ꯍꯧꯖꯤꯛꯇꯣ ꯂꯣꯏꯅꯃꯛ
ꯂꯣꯏꯅꯃꯛ ꯀꯔꯤꯇꯧꯒꯅꯤ ꯅꯪꯒꯤ ꯌꯨꯝꯗ ꯅꯪꯒꯤ ꯐ꯭ꯔꯦꯟꯁꯨ ꯂꯥꯛꯄ꯭ꯔꯣ
ꯌꯨꯝꯗ ꯈꯣꯏ ꯃꯤꯗꯨ ꯂꯩꯌꯦ ꯂꯣꯏꯅꯃꯛ ꯂꯩꯌꯦ ꯑꯗꯨꯒ ꯍꯧꯖꯤꯛꯀꯤ ꯑꯗꯨ ꯁꯤꯖꯤꯟꯅꯤꯀꯣ ꯑꯩꯈꯣꯏꯒꯤ ꯄ꯭ꯂꯥꯟꯇꯦꯁꯟ ꯁꯤꯖꯟꯅꯤ ꯑꯗꯨꯅ ꯂꯣꯏꯅꯃꯛ ꯑꯁꯤꯗ ꯂꯩꯌꯦ ꯌꯨꯝꯗ
ꯑꯥ ꯑꯗꯨꯗꯤ ꯅꯈꯣꯏ ꯀꯤ ꯁꯝꯃꯔ ꯚꯦꯀꯦꯁꯟ ꯐꯪꯕ꯭ꯔꯥ ꯑꯩꯈꯣꯏꯗꯤ ꯗꯤꯁ ꯇꯥꯏꯝꯇꯤ ꯄꯤꯗ꯭ꯔꯤ ꯍꯣꯏ
ꯏꯁꯇꯨꯗꯦꯟꯒꯤ ꯂꯥꯏꯐꯇꯨ ꯑꯗꯨꯃꯅ ꯄꯤꯔꯤ ꯗꯨ ꯅꯨꯡꯉꯥꯏꯅꯤ
ꯍꯣꯏ ꯌꯨꯝꯗ ꯆꯠꯅꯤꯡꯉꯦ ꯑꯗꯨꯁꯨ ꯁꯝꯃꯔ ꯚꯦꯀꯦꯁꯟ ꯄꯤꯗꯦ ꯁꯨꯇꯤ ꯄꯤꯗꯦ ꯑꯩꯈꯣꯏꯒꯤ ꯑꯩꯈꯣꯏꯒꯤ ꯄ꯭ꯔꯤꯟꯁꯤꯜ ꯑꯩꯈꯣꯏꯒꯤ ꯄꯔ꯭ꯤꯟꯁꯤꯄꯥꯜ ꯍꯗꯥ
ꯃꯗꯨ ꯅꯨꯡꯉꯥꯏꯇꯦ
ꯍꯣꯏ ꯅꯨꯡꯉꯥꯏ ꯇꯦ ꯄ꯭ꯔꯤꯟꯁꯤꯄꯜꯗ ꯍꯪꯉꯦ ꯑꯩꯈꯣꯏꯁꯨ ꯑ ꯃꯅꯥ ꯀꯔꯤꯁꯨ ꯍꯥꯏꯗꯦ
ꯑꯁ ꯑꯗꯨꯗꯤ ꯇꯜꯂꯦꯀꯣ
ꯍꯣꯏ ꯇꯜꯂꯦ
ꯑꯗꯨꯒ ꯍꯧꯖꯤꯛꯀꯥꯟꯗ ꯅꯪ ꯀꯔꯤ ꯀꯔꯤ ꯀꯅꯥ ꯀꯅꯥ ꯋꯔꯤ ꯁꯥꯃꯤꯟꯅꯩ
ꯁꯤ ꯑꯩꯈꯣꯏꯒꯤ ꯔꯨꯝꯃꯦꯠꯗ ꯋꯥꯔꯤ ꯁꯥꯡꯉꯦ ꯑ ꯑꯂꯨ ꯃꯇꯤ ꯅꯨꯄꯥꯗꯤ‌ ꯂꯩ ꯀ ꯑꯒꯤ ꯎꯝ ꯂꯥꯁ ꯇꯥꯏꯝꯗꯤ ꯅꯨꯄꯥ ꯑꯃ ꯂꯩꯌꯦ ꯑꯩꯒꯤ ꯕꯣꯏ ꯐ꯭ꯔꯦꯟ ꯑꯃ ꯂꯩꯌꯦ ꯑꯗꯨꯗꯤ ꯃꯥꯅ ꯅꯨꯄꯤ ꯑꯃ ꯀꯥꯏꯈ꯭ꯔꯦ ꯑꯗꯨꯕꯨ ꯑꯩꯈꯣꯏꯒꯤ ꯕ꯭ꯔꯦꯛꯀꯞ ꯇꯧꯈ꯭ꯔꯦꯣ ꯍꯣꯏ ꯌꯥꯝ ꯅꯨꯡꯉꯥꯏꯇꯦ
ꯑꯗꯨꯗꯤ ꯇꯂ ꯀꯣꯟ ꯅꯨꯄꯥꯒꯤꯁꯨ ꯊꯖꯥꯖ꯭ꯔꯦꯀꯣ
ꯎ ꯅꯨꯄꯥ ꯑꯃꯁꯁꯨ ꯋꯥꯔꯤ ꯁꯥꯗꯦ ꯍꯧꯖꯤꯛꯇꯤ
ꯅꯨꯄꯥ ꯈ ꯇꯅ ꯅꯨꯄꯤ ꯏꯁꯁꯨ ꯅꯨꯄꯥ ꯃꯔꯤ ꯑꯅꯤ ꯑꯍꯨꯝ ꯑꯗꯨꯃꯥꯏꯅ ꯋꯥꯔꯤ ꯁꯥꯕ ꯇꯜꯂꯦ ꯀꯣ
ꯁꯁꯨ ꯅꯨꯄꯥꯁꯨ ꯁ ꯖꯦꯅꯦꯔꯦꯁꯟꯒꯤꯗꯤ ꯑꯦ ꯁꯇꯣꯕꯥ ꯌꯥꯗꯦ
ꯍꯣꯏ
ꯅꯪ ꯅꯨꯄꯥ ꯂꯩꯕ꯭ꯔꯣ
ꯑꯩꯈꯣꯏ ꯆꯀꯟꯗ ꯑꯗꯨ ꯂꯩꯇ꯭ꯔꯣꯏ ꯅꯍꯥꯟꯗꯨꯀꯣ ꯅꯨꯄꯥ ꯑꯃꯗ ꯋꯥꯔꯤꯁꯕꯨ ꯁꯥꯏꯌꯦ ꯑꯗꯨꯒ ꯃ ꯇ ꯍꯧꯖꯤꯛꯇꯣ ꯑꯩꯗꯤ ꯏꯁꯇꯣꯞ ꯑꯣꯏꯈ꯭ꯔꯦ ꯀꯔꯤꯒꯤꯅ ꯂꯩ ꯃꯗꯨ ꯐꯩꯗꯨ ꯐꯩꯌꯦ ꯃꯥꯗꯨ
ꯑ
ꯑꯗꯨꯗꯤ ꯑꯩꯗꯤꯄꯥꯝ ꯐꯥꯔꯁ ꯇꯥꯏꯝꯗꯤ ꯑꯩꯁꯨ ꯄꯥꯝꯃꯦ ꯑꯗꯨꯒ ꯀꯣꯁ ꯇꯥꯏꯗꯣ ꯑꯩꯗꯤ ꯄꯥꯝꯗ꯭ꯔꯦ ꯑꯗꯨ ꯀꯔꯤꯒꯤꯅꯣꯝ ꯈꯪꯕꯤꯔꯣ ꯏꯁ ꯎꯝ ꯃꯗꯨ ꯐꯖꯗ꯭ꯔꯦ ꯍꯥꯏꯗꯤ ꯑꯩꯉꯣꯟꯗ ꯑꯁꯤꯗ ꯂꯩꯇ꯭ꯔꯥꯗꯤ ꯑꯩꯒꯤ ꯑꯩꯅ ꯑꯗꯨꯗꯣ ꯊꯝꯃꯣꯀꯣ
ꯅ ꯍꯣꯏ